ꯑꯗꯣ ꯍꯜꯂꯣ ꯍꯜꯂꯣ
ꯍꯜꯂꯣ
ꯑꯣ ꯇꯥꯔꯕ꯭ꯔꯣ
ꯇꯥꯔꯦ ꯅꯪꯅ ꯈꯣꯟ ꯌꯥꯝ ꯄꯤꯛꯑꯦ ꯀꯔꯤꯒꯤꯅꯣ
ꯑꯣ ꯇꯥꯔꯕ ꯍꯧꯖꯤꯛꯀꯤ
ꯑ ꯇꯥꯏꯌꯦ ꯀꯩꯗꯧꯔꯝꯃꯤꯅꯣ
ꯀꯩꯁꯨ ꯇꯧꯗꯦꯗꯣ ꯁꯨꯝ ꯂꯩꯔꯝꯃꯤꯅꯤꯅ
ꯑꯣ
ꯅꯨꯡꯗꯥꯡꯒꯤ ꯆꯥꯛ ꯌꯦꯟꯁꯥꯡ ꯊꯣꯡꯅꯕ ꯍꯣꯠꯅꯔꯕꯣ ꯅꯣꯏ ꯃꯤ ꯀꯌꯥ ꯂꯩꯔꯤꯅꯣ
ꯃꯤ ꯑꯃꯦꯗ
ꯏꯨꯡ ꯇꯨꯡꯂꯥꯏꯅ ꯂꯩꯕ꯭ꯔꯥ ꯅꯠꯇ꯭ꯔꯒ ꯇꯣꯉꯥꯟꯅ ꯌꯨꯝ ꯕꯔꯥꯒꯨꯝꯕ ꯂꯩꯕ꯭ꯔꯅ
ꯂꯩ ꯏꯃꯨꯡꯗ ꯑꯣꯏꯅ ꯑꯗꯨꯝ ꯂꯩꯅꯦ
ꯑꯣ ꯅꯪꯅ ꯆꯥꯛ ꯌꯦꯟꯖꯥꯡ ꯍꯣꯠꯅꯕ꯭ꯔꯣ
ꯌꯦꯟꯁꯥꯡ ꯍꯥꯎꯔꯗꯤ ꯌꯦꯟꯁꯥꯡ ꯍꯥꯎꯔꯗꯤ ꯑꯗꯨꯝ ꯃꯩꯅ ꯍꯣꯠꯅꯔꯦ
ꯑꯣ ꯍꯥꯎꯇ꯭ꯔꯗꯤ ꯅꯪ ꯊꯣꯡꯗꯣꯔꯦ
ꯎ ꯊꯣꯡꯗ꯭ꯔꯦ
ꯍꯩꯇꯕꯒꯤꯔꯣ ꯇꯟꯕꯒꯤꯔꯣ
ꯑꯦꯟꯖꯥꯡ ꯍꯥꯎꯗꯕꯗꯕꯨ ꯀꯅꯥ ꯊꯣꯟꯅꯤꯡꯔꯣꯟꯅꯦ
ꯑꯗꯨ ꯑꯣꯏꯔꯗꯤ ꯏꯟꯖꯥꯡ ꯍꯥꯎꯗꯕ ꯅꯨꯃꯤꯠꯁꯦ ꯆꯥꯛꯇꯤ ꯆꯥꯕ꯭ꯔꯣ
ꯈꯍꯥꯎꯒꯨꯝꯕ ꯌꯥꯎꯕ ꯃꯇꯝꯗ ꯆꯥꯏꯌꯦ
ꯑꯗꯣ ꯀꯥꯡꯉꯥꯎꯒꯨꯝꯕ ꯌꯥꯎꯔꯗꯤ ꯆꯥꯛ ꯆꯥꯗ꯭ꯔꯦ
ꯆꯥꯗ꯭ꯔꯦ
ꯀꯃꯥꯏ ꯍꯤꯡꯕꯅꯣ ꯑꯗꯨꯗꯤ ꯅꯪꯁꯦ
ꯑꯗꯨꯗꯤ ꯅꯪ ꯅꯪꯁꯦ ꯆꯍꯤꯗ ꯆꯥꯛꯁꯦ ꯕꯣꯔꯥ ꯀꯌꯥꯃꯨꯛꯇꯤ ꯆꯥꯕꯖꯥꯠꯔꯥ ꯅꯨꯡꯇꯤꯒꯤꯗꯤ ꯑꯦꯟꯁꯥꯡ ꯍꯥꯎꯕ꯭ꯔꯥ ꯅꯣꯏꯁꯦ
ꯍꯥꯎ ꯇꯧꯕ ꯃꯇꯝꯁꯨ ꯂꯩꯌꯦꯗ
ꯑꯗꯨꯗꯤ ꯆꯥꯛ ꯌꯦꯟꯁꯥꯡ ꯍꯥꯎꯇꯕ ꯅꯨꯃꯤꯠ ꯑꯗꯨꯝ ꯆꯔꯥ ꯍꯦꯜꯂꯦ
ꯌꯥꯗ꯭ꯔꯗꯤ ꯑꯗꯨꯝ ꯑꯗꯨꯝ ꯆꯥꯗ꯭ꯔꯒ ꯂꯩꯕꯗꯨꯗ ꯏꯅꯥꯎꯅꯨꯄꯤ ꯅꯨꯅꯥꯄꯤꯒꯨꯝꯕꯅ ꯑꯗꯨꯝ ꯀꯩꯅꯣꯝꯃ ꯇꯧꯕ ꯕꯤꯔꯒꯒꯟꯁꯑ
ꯎꯝ
ꯃꯣꯏꯁꯨ ꯑꯗꯨꯝ ꯈꯪꯗ꯭ꯔꯤꯗ ꯍꯧꯖꯤꯛꯇꯤ
ꯍꯥꯥ
ꯃꯣꯏꯁꯨ ꯑꯗꯨꯝ ꯈꯪꯈ꯭ꯔꯦꯗ
ꯀ ꯀꯔꯤꯕꯣ
ꯀꯩꯅꯣꯝꯃ ꯌꯥꯎꯗ꯭ꯔꯗꯤ ꯆꯥꯛ ꯆꯥꯗꯦ ꯍꯥꯏ ꯑꯗꯨꯗ ꯃꯣꯏꯁꯨ ꯁꯨꯝ ꯈꯪꯈ꯭ꯔꯦ
ꯑꯣ ꯑꯁ ꯌꯥꯝ ꯅꯨꯡꯉꯥꯏꯅꯦ ꯅꯪꯗꯤ
ꯅꯨꯡꯉꯥꯏꯇꯦꯅꯦ ꯑꯁ ꯁꯤꯁꯨ ꯑꯃꯅꯤꯅꯦ ꯗꯁꯥ ꯑꯃꯅꯤꯅꯦ
ꯍꯥꯥ
ꯁꯤꯁꯨ ꯗꯁꯥꯝ ꯑꯃꯅꯤꯅꯦ
ꯑꯪ ꯈꯪꯍꯩꯖꯅꯤꯗ
ꯑꯩꯗꯤ ꯅꯪ ꯈꯪꯗꯦ ꯀꯔꯤ ꯈꯪꯉꯦ
ꯑꯣ ꯀ ꯅꯣꯛꯅꯤꯡꯉꯦꯍꯦ ꯖꯥꯠ ꯥꯠꯅꯤꯗ
ꯀꯔꯤꯅꯣ ꯅꯪꯁ ꯌꯥꯝ ꯍꯔꯥꯎꯔ ꯀꯔꯤ
ꯅꯠꯇꯅ ꯏꯟꯖꯥꯡꯒꯤ ꯋꯥꯐꯝꯗ ꯑꯁꯨꯛ ꯂꯨꯅ ꯋꯥꯔꯤꯠꯂꯤ ꯁꯥꯟꯅꯕꯁꯨ ꯅꯪ ꯈꯛꯇꯪ ꯍꯥꯟꯅ ꯑꯣꯏꯕ ꯑꯗꯨꯒꯤꯅꯤꯅ
ꯑꯁ ꯍꯪꯖꯔꯨꯕ ꯑꯩ ꯂꯥꯟꯕ ꯇꯥꯔꯕꯣ
ꯍ
ꯁꯨꯝ ꯈꯪꯅꯤꯡꯗꯅ ꯍꯪꯕꯅꯤꯗ ꯅꯠꯇ꯭ꯔꯥ ꯈꯪꯖꯤꯟꯕ ꯍꯥꯏꯕꯁꯤꯗꯤ ꯐꯩꯗꯅ
ꯑꯣꯏꯗ ꯑꯣꯏꯗ ꯍꯗ
ꯀꯅꯥꯒ ꯍꯌꯦꯡ ꯋꯥꯏꯦ ꯅꯪ ꯑꯩ ꯄꯟꯊꯨꯡꯒ ꯌꯧꯔꯗꯤ
ꯈꯪꯗꯗꯤ ꯏꯁꯁ ꯆꯩ ꯆꯥꯗꯣꯏꯅꯤꯅꯦ ꯑꯩꯁ ꯦ
ꯑꯗꯨ ꯑꯣꯏꯔꯗꯤ ꯍꯔꯤꯕꯨ ꯍꯪꯒꯥꯝ ꯑꯃ ꯊꯣꯡꯕ ꯅꯨꯃꯤꯠꯇꯤ ꯇꯨꯃꯤꯟꯅ ꯋꯥ ꯉꯥꯡꯗ꯭ꯔꯁꯨ ꯌꯦꯔꯨꯝꯗꯣ ꯑꯣꯝꯂꯦꯠ ꯐꯖꯅ ꯑꯗꯨꯝ ꯇꯧꯕꯤꯔꯣ ꯌꯥꯔꯦ
ꯑꯩ ꯍꯥꯏꯒꯦ ꯍꯪꯒꯥꯝꯗꯣ ꯊꯣꯡꯖꯤꯜꯂꯁꯦ ꯍꯪꯒꯥꯝꯗꯣ ꯊꯣꯡꯕꯤꯔꯦꯗꯅ
ꯎꯝ ꯎꯝ
ꯇꯥꯕ꯭ꯔꯣ ꯍꯪꯒꯥꯝ ꯍꯦꯟꯖꯥꯡ ꯊꯣꯡꯕꯤꯔꯝꯂꯒ ꯍꯪꯒꯥꯝ ꯍꯦꯟꯖꯥꯡ ꯗꯣ
ꯎꯝ
ꯊꯣꯡꯕꯤꯔꯝꯃꯒ ꯀꯗꯥꯏꯗꯅꯣꯃ ꯆꯦꯟꯕ ꯅꯨꯃꯤꯠ ꯆꯨꯞꯄ ꯌꯨꯝ ꯍꯜꯂꯛꯇꯤꯗ ꯇ
ꯑꯥ
ꯆꯩ ꯆꯥꯕ ꯐꯪꯗ꯭ꯔꯦꯗꯅ
ꯅꯨꯡꯗꯥꯡ ꯅꯨꯡꯗꯥꯡꯗ ꯑꯣꯏꯅ ꯌꯨꯝ ꯍꯜꯂꯛꯄ
ꯎꯝ ꯎꯝ ꯏꯁ ꯅꯪꯒꯤꯁꯤꯗꯤ ꯄꯣꯂꯤꯇꯤꯛꯁꯅꯤꯅꯦ ꯑꯗꯨꯗꯤ
ꯍꯥꯥ
ꯇꯥꯕ꯭ꯔꯣ ꯅꯪꯒꯤꯗꯨꯗꯤ ꯄꯣꯔꯥ ꯄꯣꯂꯤꯇꯤꯛꯁꯅꯤꯅꯦ ꯑꯗꯨꯗꯤ ꯄꯣꯂꯤ
ꯑꯁ ꯀꯣꯛꯁꯦ ꯈꯔ ꯊꯥꯗꯗ꯭ꯔꯗꯤ ꯅꯠꯇꯦꯅꯦ ꯀꯣꯛꯁꯦ ꯈꯔ ꯊꯇꯝꯁꯦ ꯑꯗꯨꯅꯅꯤ
ꯌꯥꯏ ꯌꯥꯏ ꯌꯥꯏ ꯌꯥꯏ ꯌꯥꯏ ꯑꯩ ꯑꯦꯄ꯭ꯔꯤꯁꯦꯠꯅꯤ ꯑꯗꯨꯗꯤ
ꯑ ꯅꯪꯁꯦ ꯀꯅꯥ
ꯀꯅꯥ ꯑꯃꯅꯥ ꯑꯃ꯭ꯔꯣ ꯎꯝ
ꯃ ꯌꯥꯃ ꯅꯣꯏꯔꯣꯝꯗꯗꯤ ꯍꯧꯖꯤꯛ ꯩ ꯅꯣꯠꯇꯣ ꯍꯩꯃꯥ ꯑꯗꯨꯗꯤ ꯅꯪꯁꯨ ꯍꯦꯟꯃꯜꯂꯦ
ꯎꯝ ꯎꯝ ꯎꯝ ꯆꯦꯡꯒꯨꯝ ꯍꯥꯏꯕ꯭ꯔꯣ ꯇꯥꯏ ꯇꯥꯏ ꯇꯥꯏ ꯇꯥꯏꯌꯦ ꯇꯥꯏ ꯆꯦꯡꯒꯨꯝ ꯍꯥꯏꯕ꯭ꯔꯣ ꯅꯪꯒꯤꯗꯣ ꯍꯜꯂꯣ ꯇꯥꯏ
ꯅꯣꯏꯔꯣꯝꯗ ꯍꯧꯖꯤꯛꯀꯥꯟ
ꯆꯦꯡꯒꯨꯝ
ꯆꯦꯡꯒꯨꯝ ꯐꯪꯕ꯭ꯔꯥ
ꯆꯦꯡꯒꯨꯝꯗꯤ ꯑꯁ ꯎꯗꯕ ꯀꯨꯏꯔꯦꯍꯦ ꯆꯦꯡꯒꯨꯝ ꯐꯪꯗꯦꯗ
ꯏꯔꯣꯝꯗ ꯍꯧꯗ꯭ꯔꯣ ꯍꯥꯥ ꯑꯁ ꯅꯪꯒꯤ ꯃꯄꯥꯟ ꯂꯝꯒꯤ ꯉꯥꯛꯇꯪ ꯏꯟꯁꯥꯡ ꯆꯥꯔꯒ ꯀ ꯂꯩꯔꯕꯅꯤꯅ ꯑ
ꯑꯩ ꯑ ꯍꯣꯏ
ꯅꯪꯗꯣ
ꯍꯣꯏ ꯍꯣꯏ ꯍꯣꯏ ꯍꯥꯏꯕꯤꯌꯨ
ꯏꯟꯁꯥꯡꯗꯣ ꯆꯥꯔꯕꯅꯤ ꯑꯩꯈꯣꯏ ꯀꯔꯤꯅꯣꯅꯦ ꯇꯥꯗ꯭ꯔꯣ
ꯑꯣ ꯇꯥꯏ ꯇꯥꯏ ꯇꯥꯏꯌꯦꯕ ꯇꯥꯏꯌꯦꯕ ꯇꯥꯗ꯭ꯔꯣ ꯇꯥꯗ꯭ꯔꯣ ꯍꯜꯂꯣ ꯎꯝ ꯑꯩ ꯃꯄꯥꯟ ꯂꯝꯗ ꯌꯥꯝ ꯎꯝ
ꯅꯠꯇꯦ ꯅꯪ ꯃꯄꯥꯟ ꯂꯝꯒꯤ ꯄꯣꯠ ꯉꯥꯛꯇꯪ ꯆꯥꯔꯕꯅꯤꯅ
ꯍꯣꯏ
ꯄꯣꯠꯁꯦ ꯑꯝꯇ ꯆꯥꯕ ꯆꯥꯗ꯭ꯔꯕ ꯃꯥꯜꯂꯦꯕ꯫
ꯑꯗꯨ ꯑꯣꯏꯕꯒꯤ ꯑꯛ ꯑꯩꯅ ꯂꯥꯛꯄ ꯃꯇꯝꯗ ꯅꯣꯏꯒꯤ ꯑꯈꯣꯏꯒꯤ ꯂꯝꯒꯤ ꯄꯣꯠꯇꯣ ꯈꯔ ꯈꯔ ꯊꯥꯕꯤ ꯄꯤꯔꯣꯑꯣ ꯇꯥꯕ꯭ꯔꯣ ꯍꯜꯂꯣ ꯇꯥꯕ꯭ꯔꯣ ꯅꯣꯏ ꯅꯦꯠꯋꯛꯁꯦ ꯅꯨꯡꯉꯥꯏꯇꯦꯗ꯫ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ